ꯎ ꯍꯜꯂꯣ ꯍꯜꯂꯣ
ꯀꯗ ꯍꯧꯔꯤꯒ
ꯑꯣ ꯇꯥꯕ꯭ꯔꯣ
ꯇꯥꯏꯌꯦ
ꯍ ꯀꯩꯅꯣ ꯇꯤꯚꯤ ꯌꯦ ꯍꯡꯒꯜꯂꯛꯑꯦ ꯃꯅꯨꯡ ꯀꯩꯅꯣ ꯀꯃꯟꯗ ꯐꯝꯔꯒ
ꯇꯤꯚꯤꯒꯤ ꯃꯈꯣꯟꯗꯣ ꯌꯥꯗꯦꯅꯦ
ꯍꯣꯏ ꯑꯁꯤ ꯃꯄꯥꯟꯗ ꯑꯃꯨꯛ ꯊꯣꯛꯈ꯭ꯔꯕꯅꯦ ꯍꯧꯖꯤꯛ ꯀꯤꯠꯆꯟꯗ ꯍ ꯑ
ꯑꯩꯈꯣꯏꯒꯤꯁꯨ ꯊꯕꯛ ꯁꯨꯕꯒꯤ ꯑꯃꯨꯛ ꯈꯟ ꯇꯥꯕ꯭ꯔꯣ
ꯇꯥꯏ ꯍꯣꯏ ꯍꯥ ꯍꯥꯥ ꯑꯗꯨꯅꯅꯦꯕ ꯍꯦꯛ ꯀꯩꯅꯣ ꯑ ꯍꯦꯛꯀꯣ ꯄꯥꯏꯕꯗ ꯅꯪꯒꯤ ꯀꯩꯅꯣ ꯈꯣꯟ ꯇꯥꯗꯕ ꯑꯗꯨꯅꯦ
ꯑ ꯑꯗꯣ ꯑꯩ ꯑꯩꯅ ꯑ ꯆꯥꯗ꯭ꯔꯤꯗ ꯊꯔꯣꯏꯒ ꯊꯔꯣꯏ ꯏꯔꯣꯟ ꯇꯧꯕ ꯑꯗꯨꯒ ꯗꯥꯜ ꯊꯣꯡꯒꯅꯦꯕ ꯈꯪꯗꯦ ꯑꯗꯨ ꯍꯥꯒꯗ꯭ꯔꯥ ꯍꯥꯥꯎꯒꯗ꯭ꯔꯥ ꯃꯨꯟꯕꯨ ꯃꯨꯟꯕ꯭ꯔꯥ ꯈꯪꯗꯦ ꯀꯩꯅꯣ
ꯍꯥꯎꯔꯤ ꯍꯥꯎꯅꯤ ꯎꯝ ꯑꯩꯈꯣꯏꯗꯤ ꯀꯩꯅꯣ ꯃꯥꯏꯔꯦꯟꯒ ꯀꯩ ꯍꯥꯏꯅꯤꯅꯣ ꯈꯪꯗꯦ ꯐꯔꯃꯦꯟꯇꯦꯠ ꯀꯩꯅꯣ ꯕꯦꯝꯕꯨ ꯁꯨꯠꯇꯣ ꯑꯗꯨꯅ ꯆꯥꯏ
ꯑ
ꯍꯣꯏ ꯁꯣꯏꯕꯨꯝ ꯑ ꯁꯣꯏꯕꯨꯝ ꯍꯥꯏꯕ
ꯎꯝ ꯌꯥꯝ ꯂ ꯍꯥꯏꯕꯗꯤ
ꯁꯥꯥꯏꯕꯨꯝ ꯁꯥꯥꯏꯕꯨꯝ ꯁꯤꯅꯦ ꯌꯥꯗ꯭ꯔꯤꯁꯦ ꯀꯣꯛꯁꯦ ꯀꯛ ꯌꯥꯗ꯭ꯔꯦ ꯀꯛ ꯌꯥꯗ꯭ꯔ ꯎꯝ ꯆꯔꯔꯔ
ꯑꯗ ꯁꯕꯃꯤꯠ ꯇꯧꯕꯒꯤꯅꯦ ꯌꯥꯗ꯭ꯔꯤ
ꯑꯗꯣ ꯁꯃꯤꯠ ꯀꯩꯅꯣ ꯅꯝꯈ꯭ꯔꯕꯅꯦꯕ ꯅꯃꯀꯥꯟꯗ ꯑꯗꯨ ꯑꯃꯨꯛ ꯊꯣꯛꯂꯛꯄ ꯑꯗꯨꯒ ꯅꯪꯅ ꯀꯣꯜ ꯇꯧꯕ ꯑꯃꯨꯛ ꯌꯥꯗ꯭ꯔꯦ ꯅꯪꯉꯣꯟꯗ ꯀꯣꯜ ꯇꯧꯕ ꯌꯥꯗ꯭ꯔꯦ ꯑꯃ ꯍꯥꯏꯔꯛꯄ ꯑꯗꯨꯒꯤ ꯃꯊꯛꯇꯤꯗꯣ ꯃꯊꯛꯇꯤ ꯍꯥꯟꯅ ꯐꯤꯜ ꯑꯞ ꯇꯧꯈꯤꯕ ꯃꯈꯩꯗꯣ ꯑꯗꯨꯗꯣ ꯑꯃꯨꯛ ꯃꯨꯠꯊꯠꯂꯅꯤꯅ ꯑꯗꯨꯒ ꯑꯃꯨꯛ ꯇꯧꯔꯦꯅ ꯈꯪꯈ꯭ꯔꯦ ꯁꯤꯁꯦ
ꯏ
ꯅꯝꯕꯔꯗꯣ ꯀꯣꯜ ꯇ ꯇꯧꯕ ꯈꯨꯗꯤꯡꯒꯤ ꯅꯝꯕꯔ ꯇꯥꯏꯞ ꯇꯧꯋꯤꯗꯅ ꯑꯗꯨꯗꯣ ꯀꯩꯅꯣ ꯇꯧꯕ ꯑꯗꯨꯒꯤ ꯑꯃꯨꯛ ꯑꯗꯨꯗꯣ ꯃꯊꯛꯇꯤ ꯑꯃ ꯂꯩꯕꯗꯣ ꯑꯗꯨꯗꯣ ꯂꯧꯊꯣꯛꯑꯦꯗ ꯑꯗꯨꯒ ꯑꯃꯨꯛ ꯇꯧꯕꯤꯕ
ꯍꯜꯂꯣ